ꯑꯣ
ꯇꯥꯔꯦ ꯇꯥꯔꯦ ꯃꯃꯤꯡꯁꯦ ꯀꯤꯖꯕ ꯐꯥꯎ ꯋꯥꯟꯗ
ꯑꯣ ꯀꯤꯔꯨꯅꯨ ꯀꯤꯔꯨꯅꯨ ꯑ ꯃꯤꯑꯣꯏꯕꯒꯤ ꯃꯤꯡꯅꯦꯕꯀꯣ ꯑꯗꯣ ꯀꯩꯁꯨ ꯊꯣꯏꯗꯣꯛꯅ ꯀꯤꯔꯨꯅꯨ ꯑꯗꯣ ꯆꯥꯛ ꯏꯁꯤꯡ ꯆꯥꯔꯕꯣ ꯀꯃꯥꯏꯅ ꯇꯧꯒꯦ ꯉꯁꯤꯕꯣ
ꯆꯥꯛ ꯆ ꯆꯥꯛ ꯆꯥ ꯇꯣꯛꯄ ꯉꯥꯛꯇꯪ ꯑꯣꯏꯔꯦ ꯑꯗꯣ ꯑꯩꯁꯨ ꯌꯦꯟ ꯀꯩꯀꯩꯁꯨ ꯁꯦꯕꯥ ꯇꯧꯔꯕ ꯉꯁꯥꯏꯗꯒꯤ ꯊꯥꯈꯤꯕꯗꯨꯣ ꯃꯆꯤꯟꯖꯥꯛꯇꯣ ꯈꯔ ꯌꯥꯎꯔꯤꯅ ꯅꯨꯡꯗꯥꯡ ꯋꯥꯝ ꯌꯦꯡꯉꯝꯕꯗꯣ ꯈꯔ ꯌꯥꯎꯔꯤꯦꯅ ꯍꯥꯞꯆꯤꯟꯗ꯭ꯔꯕ ꯑꯗ ꯍꯥꯞꯆꯤꯜꯂꯨꯔꯗꯤ ꯑꯃꯨꯛ ꯆꯥꯕ ꯇꯨꯝꯗꯕꯗꯣ ꯑꯗꯨꯃꯥꯏꯅ ꯑꯣꯏꯗꯣꯏꯕ ꯑꯗꯨꯝ ꯈꯔ ꯇꯨꯝꯍꯟꯒꯦ ꯑꯗꯨꯝ ꯈꯔ ꯌꯥꯝ ꯂꯥꯝꯍꯜꯂꯒ ꯄꯤꯖꯕ ꯑꯗꯨꯝ ꯐꯩꯌꯦꯅꯀꯣ ꯑꯗ ꯏꯁꯤꯡꯁꯨ ꯑꯃꯨꯛ ꯌꯥꯎꯔꯝꯗ꯭ꯔꯕꯤꯥꯛ ꯀꯩꯀꯩ ꯑꯃꯨꯛ ꯍꯥꯞꯇꯅ ꯊꯤꯠꯇꯅ ꯑꯃꯨꯛ ꯄꯤꯊꯛꯑꯝꯃꯦ ꯑꯗꯨꯗꯨꯒꯤ ꯊꯕꯛ ꯏꯪꯈꯥꯡ ꯇꯧꯕꯗ ꯅꯪ ꯊꯥꯔꯝꯕꯗꯩ ꯁꯨꯛꯍꯧꯗ꯭ꯔꯕ ꯑꯗꯨꯒꯤꯅꯤꯗ ꯑꯗꯨꯝ ꯄꯨꯡꯂꯣꯏ ꯂꯣꯏꯔꯔꯒ ꯇꯧꯔꯨꯔꯒꯦꯅ ꯇꯧꯕꯒꯤ ꯑꯗꯨꯝ ꯑꯩꯗꯣ ꯍꯜꯂꯛ ꯅꯠꯇ꯭ꯔꯕ ꯑꯗꯨꯝ ꯍꯥꯏꯕꯗꯤ ꯁ ꯃꯣꯏꯁꯨ ꯖꯤꯕꯅꯤꯅ ꯃꯁꯤꯗ ꯀꯩꯀꯩꯗꯣ ꯑꯗꯨꯝ ꯂꯥꯝꯃꯜꯂꯒ ꯊꯝꯕꯁꯨ ꯅꯨꯡꯉꯥꯏꯇꯦꯅꯀꯣ ꯑ ꯐꯌꯥꯝ ꯆꯥꯎꯔꯦ ꯑꯩꯈꯣꯏ ꯌꯦꯟꯁꯦ ꯀꯩꯅꯣꯒꯨꯝꯕ ꯐꯥꯗ ꯉꯥꯏꯔꯤ ꯊꯥ ꯑꯃ ꯐꯥꯗ ꯉꯥꯏꯔꯤꯕꯀꯣ ꯌꯦꯡꯕꯗꯤ ꯊꯥ ꯑꯃ ꯃꯈꯥꯏꯃꯨꯛ ꯐꯥꯕꯗꯣ ꯈꯪꯗꯦ ꯃꯃꯥꯡ ꯂꯧꯕꯗꯣ ꯇꯥꯡ ꯀꯨꯟꯍꯨꯝꯗꯣꯏꯔ ꯀꯨꯟꯃꯔꯤ ꯑꯗꯨꯃꯥꯏꯅ ꯂꯧ ꯈꯤꯕꯅꯦꯕ ꯍꯟꯗꯛ ꯀꯩꯅꯣꯗ ꯊꯥ ꯑꯃ ꯐꯥꯈꯤꯗ ꯉꯥꯏꯔꯤꯕ ꯌꯦꯟꯁꯦ ꯌꯥꯝ ꯅꯨꯡꯉꯥꯏꯕꯗꯨ ꯌꯦꯡꯕꯗꯣ ꯍꯥꯏꯗꯤ ꯀꯤꯂꯣ ꯑꯃ ꯃꯈꯥꯏꯒ ꯇꯥꯝꯗꯧ ꯃꯥꯜꯂꯦꯕ ꯑꯗꯨꯝ ꯄꯥꯈꯪ ꯂꯩꯁꯥꯕꯒꯤ ꯇꯥꯏꯞꯇ ꯐꯥꯕꯗꯣ ꯌꯥꯝ ꯆꯥꯎꯒꯟꯕ ꯑꯣꯏꯕꯗꯣ ꯑꯩꯅꯁꯨ ꯃꯆꯤꯟꯖꯥꯛꯇꯣ ꯆꯥꯡ ꯅꯥꯩ ꯐꯖꯅ ꯄꯤꯖꯕꯤꯔꯅꯤꯅ ꯑꯗꯒꯤ ꯃꯣꯏꯒꯤ ꯃꯆꯤꯟꯖꯥꯛ ꯆꯥꯕ ꯇꯨꯝꯅꯕ ꯀꯩꯗꯧꯅꯕꯁꯨ ꯚꯤꯇꯥꯃꯤꯟ ꯀꯩꯀꯩꯁꯨ ꯐꯖꯅ ꯍꯥꯞꯄꯒ ꯄꯤꯖꯕ ꯍꯥꯏꯇꯥꯔꯦꯕꯀꯣ ꯄꯤꯊꯛꯄ ꯑꯗꯨꯗꯨꯒꯤ ꯃꯣꯏꯗ ꯌꯥꯝ ꯊꯨꯅ ꯆꯥꯎꯕ ꯑꯗꯨꯃꯥꯏꯅ ꯇꯧꯋꯦ ꯑꯗꯨꯣ ꯅꯣꯏ ꯁꯤ ꯌꯦꯟ ꯅꯣꯡꯨ ꯂꯣꯏꯕ꯭ꯔꯥ ꯀꯃꯥꯏꯅ ꯇꯧꯋꯤ ꯂꯣꯏꯗꯕ꯭ꯔꯥ ꯑꯝꯇ
ꯑꯣ ꯍꯣꯏ ꯑꯗꯨꯅꯦ ꯌꯦꯟꯒꯤ ꯃꯇꯥꯡꯗ ꯍꯥꯏꯔꯛꯑꯒ ꯍꯣꯏ ꯌꯦꯟꯁꯦ ꯑꯩꯈꯣꯏꯒꯤ ꯂꯣꯏꯔꯝꯃꯦꯕꯀꯣ ꯕꯣꯏꯂꯔ ꯈꯔ ꯂꯣꯏꯔꯝꯃꯦ ꯑꯗꯒꯤ ꯀꯣꯏꯂꯔꯁꯨ ꯈꯔ ꯑꯗꯨꯝ ꯂꯣꯏꯔꯝꯃꯦ ꯑꯗꯨꯒꯤ ꯃꯃꯥꯡꯗ ꯀꯣꯏꯂꯔꯁꯦ ꯑꯩꯈꯣꯏꯒꯤꯁꯨ ꯃꯔꯨꯝ ꯑꯗꯨꯝ ꯀꯣꯛ ꯀꯍꯜꯂꯝꯃꯦꯕꯀꯣ ꯍꯥꯏꯕꯗꯤ ꯃꯣꯏ ꯑꯃꯣꯝ ꯑꯍꯨꯝꯒꯨꯝꯕ ꯂꯥꯛꯕ ꯑꯅꯤꯒꯨꯝꯕ ꯊꯝꯃꯒ ꯑꯗꯨꯃꯥꯏꯅ ꯑꯗꯨꯝ ꯃꯔꯨꯝꯁꯦ ꯀꯣꯛꯍꯜꯂꯝꯃꯦꯕꯀꯣ ꯑꯗꯣ ꯑꯗꯨꯝ ꯍꯥꯏꯕꯗꯤ ꯃꯆꯤꯟꯖꯥꯛ ꯀꯨꯝꯕꯁꯦ ꯁꯨꯝ ꯍꯥꯏꯕꯗꯤ ꯃꯣꯏꯁꯤꯃꯛ ꯃꯕꯨꯛ ꯊꯟꯗ꯭ꯔꯒꯗꯤ ꯃꯔꯨꯝ ꯀꯣꯛꯇꯦꯕꯀꯣ ꯑꯗꯨꯒꯤ ꯑꯩꯈꯣꯏ ꯕꯥꯅ ꯁꯨꯝ ꯅꯥꯄꯤ ꯀꯩꯀꯥ ꯃꯇꯝꯗꯣ ꯑꯩꯈꯣꯏ ꯀꯣꯕꯤꯒꯁꯨ ꯌꯥꯝ ꯇꯥꯡꯕ ꯑꯗꯒꯤ ꯁꯨꯝ ꯀꯣꯛ ꯐꯪꯗꯕꯁꯨ ꯌꯥꯎꯕ ꯑꯗꯨꯃꯥꯏꯅ ꯁꯨꯝ ꯇꯧꯔꯛꯄꯗꯒꯤ ꯊꯤꯕꯗꯨꯁꯨ ꯑꯃꯨꯛ ꯁꯨꯝ ꯐꯔꯛ ꯇꯥꯕ ꯈꯣꯠꯄ ꯌꯥꯎꯕ ꯑꯗꯨꯅ ꯃꯆꯤꯟꯖꯥꯛꯁꯤꯦ ꯃꯕꯨꯛ ꯊꯟꯔ꯭ꯔꯒ ꯍꯦꯛ ꯀꯣꯛ ꯊꯣꯛꯇꯕ ꯈꯣꯠꯇꯕ ꯁꯨꯝ ꯇꯧꯔꯛꯄꯁꯤꯗ ꯋꯥꯔꯕ ꯑꯩꯈꯣꯏꯕꯥꯁꯦ ꯃꯆꯤꯟꯖꯥꯛꯇ ꯊꯥꯛꯅꯕ ꯍꯣꯠꯅꯕꯗ ꯍꯥꯏꯕꯗꯤ ꯃꯣꯏ ꯈꯛꯇꯁꯨ ꯅꯠꯇꯦ ꯐꯠꯇꯕꯅꯤꯅꯀꯣ ꯑꯗꯨꯃꯥꯏꯅ ꯇꯧꯕꯗꯩ ꯃꯔꯨꯝ ꯀꯣꯛꯄꯤꯁꯦ ꯂꯣꯏꯔꯔꯣꯏꯁꯦ ꯑꯗꯨꯅꯦꯅ ꯍꯥꯏꯔꯒ ꯑꯗꯨꯃꯥꯏꯅ ꯇꯧꯔ ꯀꯩꯅꯣ ꯇꯧꯈꯤꯕꯅꯦꯕꯀꯣ ꯌꯣꯟꯊꯣꯛꯈꯤꯕꯅꯦꯕ ꯑꯗꯨ ꯃꯇꯝꯗꯗꯤ ꯑꯩꯈꯣꯏꯁꯨ ꯃꯔꯝꯁꯦ ꯌꯥꯝ ꯃꯔꯥꯡ ꯀꯥꯏꯅ ꯂꯩꯦ ꯔꯦ ꯇꯧꯔꯝꯃꯤ ꯑꯗꯨꯗꯒꯤ ꯀꯣꯏꯂꯔꯗꯣ ꯍꯥꯏꯗꯤ ꯃꯔꯨꯝ ꯀꯣꯛꯄꯤꯗꯣ ꯂꯣꯏꯔꯔ ꯁꯤꯅ ꯂꯣꯏꯗ꯭ꯔꯦ ꯑꯗꯨꯒ ꯕꯣꯏꯂꯔ ꯈꯔ ꯂꯣꯏꯔꯦꯕꯀꯣ ꯕꯣꯏꯂꯔꯁꯤꯁꯨ ꯑꯗꯨꯝ ꯈꯔ ꯁꯨꯝ ꯂꯣꯏꯔꯝꯕꯅꯦ ꯑ ꯀꯩꯅꯣ ꯇꯧ ꯄꯨꯂꯞ ꯅꯥꯕ ꯑꯃꯨꯛꯇꯪ ꯅꯥꯕ ꯑꯗꯒꯤ ꯃꯣꯏꯁꯦ ꯑꯗꯨꯝ ꯏꯪꯕꯅꯦ ꯅꯥꯕꯅꯦ ꯁꯁꯨꯝ ꯇꯧꯈꯤꯕꯗꯒꯤ ꯆꯥꯟ ꯆꯥꯅ ꯗ꯭ꯔꯕ ꯍꯥꯏꯇꯥꯔꯗꯒꯤ ꯂꯣꯛ ꯈꯔ ꯊꯨꯡ ꯃꯊꯤ ꯑꯁꯪꯕꯒꯤ ꯇꯥꯏꯞꯇ ꯈꯤꯇꯪ ꯐꯥꯏ ꯇ ꯑꯗꯨ ꯀꯃꯥꯏꯅ ꯇꯧꯕꯗꯒꯤ ꯑꯃꯨꯛ ꯃꯣꯏꯁꯦ ꯀꯩꯅꯣ ꯇꯧꯈꯤꯕ ꯍꯥꯏꯇꯥꯔꯦ ꯄꯤꯛꯏꯉꯤꯗ ꯈꯤꯇꯪ ꯌꯥꯝ ꯀꯟꯅꯁꯨ ꯄꯤꯛꯄ ꯅꯠꯇꯕ ꯀꯦ ꯖꯤ ꯈꯪꯗꯦ ꯑꯃꯃꯨꯛꯀ ꯇꯥꯒꯗ꯭ꯔꯥ ꯑꯗꯨꯒꯤ ꯆꯥꯡꯗ ꯇꯧꯔꯀꯥꯟꯗ ꯁꯁꯨꯝ ꯁꯤꯈꯤꯕ ꯍꯥꯏꯇꯥꯔꯦ ꯈꯔ ꯌꯥꯝꯅ ꯑꯗꯨꯗꯒꯤ ꯕꯣꯏꯂꯔꯁꯦ ꯐꯔꯛ ꯌꯥꯝꯅ ꯇꯥꯏꯌꯦ ꯏꯪꯊꯝ ꯗꯥꯥꯗ ꯂꯣꯏꯕ ꯈꯣꯠꯄꯁꯦ ꯇꯧꯕꯗꯒꯤ ꯕꯣꯏꯂꯔꯗꯣ ꯂꯣꯏꯗ꯭ꯔꯦ ꯑꯗꯨꯗꯒꯤ ꯉꯥꯅꯨ ꯈꯔ ꯂꯧꯔꯦ ꯉꯥꯅꯨ ꯈꯔ ꯂꯣꯏꯕꯗꯨꯕꯨꯗꯤ ꯉꯥꯅꯨ ꯃꯈꯩꯗꯤ ꯄꯥꯛꯅ ꯁꯤꯒꯟꯗꯦꯕꯀꯣ ꯑꯩꯈꯣꯏꯅ ꯂꯣꯏꯕꯁꯦ ꯑꯗꯨꯗ ꯉꯥꯅꯨ ꯇꯧꯦ ꯍꯥꯏꯕꯗꯤ ꯂꯝ ꯌꯥꯝ ꯀꯟꯅ ꯂꯝꯍꯥꯡ ꯇꯨꯝꯍꯥꯡꯠꯇꯕꯅꯤ ꯁꯨꯕ ꯅꯨꯡꯁꯥꯃꯨꯛ ꯁꯥꯕ ꯇꯧꯔꯀꯥꯟꯗꯗꯤ ꯉꯥꯅꯨꯁꯦ ꯃꯅꯝ ꯈꯤꯇꯪ ꯑꯗꯨꯝ ꯀꯜꯜꯂꯤꯦꯗꯅꯀꯣ ꯑꯗꯨꯃꯥꯏꯅ ꯇꯧꯔꯛꯄꯗ ꯑꯗꯒꯤ ꯑꯗꯨꯝ ꯊꯪꯅꯕꯅ ꯀꯩꯅꯣ ꯁꯨꯝ ꯍꯥꯏꯕꯗꯤ ꯗꯥꯏꯔꯦꯛꯇꯤ ꯍꯥꯏꯔꯛꯇꯕꯤꯗ ꯑꯗꯨꯝ ꯃꯣꯏ ꯂꯩꯗꯅ ꯁꯨꯝ ꯉꯥꯡꯕ ꯈꯣꯠꯄꯗ ꯁꯨꯝ ꯇꯥꯕꯗꯒꯤ ꯅꯨꯡꯉꯥꯏꯇꯦꯅ ꯑꯗꯨꯝ ꯉꯥꯅꯨꯗꯨꯁꯨ ꯃꯇꯝ ꯑꯃ ꯂꯣꯏꯔꯝꯃꯒ ꯑꯗꯨꯝ ꯉꯥꯅꯨꯗꯤ ꯁꯤꯗꯤ ꯁꯤꯗꯦꯕꯀꯣ ꯑꯗꯨꯃꯥꯏꯅ ꯃꯅꯝꯒꯨꯝꯕꯒꯤ ꯅꯨꯡꯉꯥꯏꯇꯦꯒꯤ ꯌꯥꯝ ꯂꯣꯏꯕꯅꯤꯅ ꯑꯦꯛ ꯃꯇꯝꯅꯝ ꯍꯥꯏꯁꯦ ꯑꯗꯨ ꯑꯣꯏꯔꯒꯁꯨ ꯑꯗꯨꯝ ꯊꯣꯛꯇꯤ ꯊꯣꯛꯣꯏꯏꯗꯅꯀꯣ ꯈꯔꯗꯪ ꯇꯔꯥꯃꯨꯛꯀꯤ ꯆꯥꯡ ꯂꯣꯏꯕꯅꯦꯕ ꯑꯗꯨꯃꯥꯏꯅ ꯌꯣꯟꯊꯣꯛꯈ꯭ꯔꯦ ꯑꯗꯨꯗꯒꯤ ꯑꯗꯨꯝ ꯐꯅ ꯀꯨꯏꯅ ꯀꯩꯝꯇ ꯂꯣꯏꯔꯨꯗ꯭ꯔꯦꯕꯀꯣ ꯑꯩꯈꯣꯏꯁꯦ ꯑꯗꯣ ꯍꯟꯗꯛ ꯛꯇ ꯅꯧꯅ ꯑꯃꯨꯛ ꯀꯣꯏꯂꯔ ꯈꯔ ꯂꯧꯕꯗꯨꯁꯨ ꯅꯥꯕꯗꯒꯤ ꯑꯗꯨꯝ ꯂꯩꯈꯤꯗ꯭ꯔꯦꯕꯀꯣ ꯑꯗꯨꯅ ꯍꯧꯖꯤꯛꯁꯦ ꯀꯣꯏꯂꯔꯒꯨꯝꯕ ꯕꯣꯏꯂꯔꯒꯨꯝꯕꯁꯦ ꯆꯥꯟꯅꯗꯦꯅꯀꯣ ꯉꯥꯅꯨ ꯈꯔꯗꯤ ꯊꯝꯃꯦꯕꯀꯣ ꯑꯩꯈꯣꯏꯒꯤ ꯑꯗꯣ ꯌꯥꯝ ꯅꯨꯡꯉꯥꯏꯕꯅꯦ ꯑꯗꯨꯃꯥꯏꯅ ꯖꯤꯕ ꯈꯔ ꯊꯝꯕꯁꯦ ꯌꯦꯡꯕ ꯈꯣꯠꯄ ꯒꯤꯅꯦꯕꯨ ꯍꯥꯏꯔꯗꯤ ꯑꯗꯨ ꯅꯨꯡꯁꯤꯕꯁꯨ ꯐꯥꯎꯕꯗꯣ ꯇꯧꯕꯅꯦꯕꯀꯣ ꯌꯥꯝ ꯅꯨꯡꯉꯥꯏꯕꯅꯦ ꯌꯦ ꯑꯗꯨꯃꯥꯏꯅ ꯌꯦꯡꯕꯗꯣ ꯑꯗꯨꯗ ꯅꯪꯒꯤ ꯌꯦꯟꯁꯦ ꯃꯁꯤꯡ ꯀꯌꯥ ꯆꯨꯕꯅꯣ ꯀꯔꯤ ꯀꯩ ꯃꯈꯜ ꯂꯩꯒꯦ ꯑꯗꯨꯒ ꯁꯨꯅ ꯀꯩ ꯀꯩ ꯁꯨꯒꯦꯒꯗꯨꯁꯨ ꯍꯥꯏꯔꯥꯞ ꯍꯥꯏꯕꯤꯔꯛꯎꯅꯦ
ꯑꯣ ꯑꯩꯒꯤ ꯍꯧꯖꯤꯛ ꯍꯧꯖꯤꯛ ꯂꯩꯌꯦꯕ ꯌꯦꯟꯁꯤꯀꯣ ꯀꯩꯅꯣꯅꯦꯕ ꯀꯣꯏꯂꯔ ꯅꯍꯥꯟ ꯑꯩꯈꯣꯏꯗꯤ ꯑꯗꯨꯝ ꯁꯤꯗꯤ ꯁꯤꯗꯦꯕꯀꯣ ꯀꯣ ꯑꯩꯈꯣꯏꯅ ꯑꯃꯨꯛ ꯀꯩ ꯍꯥꯏꯅꯤ ꯈꯔ ꯌꯥꯝ ꯂꯣꯏꯒꯗꯕꯁꯨ ꯍꯥꯏꯗꯤ ꯌꯦꯡꯒꯣꯟꯗꯣ ꯅꯣꯏꯒꯤꯗꯧꯅ ꯃꯌꯥꯝ ꯆꯥꯎꯔꯒ ꯂꯩꯕ ꯅꯣꯏꯗꯤ ꯌꯦꯡꯉꯣꯡ ꯑꯅꯤꯁꯨ ꯂꯩꯍꯧꯋꯤꯅ ꯃꯅꯤꯡ ꯃꯃꯥꯡꯉꯩ ꯇꯧꯔꯒ ꯌꯥꯝꯅ ꯆꯥꯎꯅꯁꯨ ꯂꯩꯍꯧꯋꯦꯕ ꯑꯩꯈꯣꯏꯅ ꯎꯔꯛꯄ ꯄꯗ ꯑꯩꯈꯣꯏꯒꯤꯗꯤ ꯑꯃꯨꯛ ꯌꯦꯡꯒꯣꯟꯁꯦ ꯌꯥꯟꯅ ꯌꯥꯟꯅꯕ ꯊꯝꯃꯤꯕ ꯑꯗꯨꯅꯤ ꯁꯤ ꯁꯨꯃꯥꯡ ꯃꯆꯤꯗ ꯑꯗꯒꯤ ꯌꯥꯝꯅ ꯂꯣꯏꯁꯤꯜꯂꯨꯕꯁꯨ ꯀꯣ ꯃꯣꯏꯁꯤ ꯆꯥꯕꯁꯨ ꯌꯥꯝ ꯆꯥꯕ ꯑꯗꯒꯤ ꯃꯈꯣꯡꯁꯨ ꯌꯥꯝ ꯍꯥꯝꯕ ꯍꯥꯏꯇꯥꯔꯦ ꯑꯗꯨꯗꯨꯅ ꯃꯅꯝꯁꯨ ꯌꯥꯝ ꯀꯜꯂꯦ ꯁꯨꯃꯥꯡ ꯑꯩꯈꯣꯏꯗꯤ ꯁꯨꯃꯥꯡꯗ ꯑꯃꯁꯨ ꯑꯃꯁꯨ ꯑꯗꯨꯝ ꯅꯛꯅꯕꯅꯤꯅ ꯃꯤ ꯄꯣꯡ ꯂꯥꯛꯅꯕ ꯈꯣꯠꯄ ꯇꯧꯕ ꯑꯗꯨꯝ ꯑꯩꯈꯣꯏꯁꯦ ꯑꯌꯥꯝꯕꯅ ꯐꯝꯐꯝ ꯈꯣꯠꯄ ꯑꯣꯏꯕꯗꯣ ꯑꯗꯨꯃꯥꯏꯅ ꯑꯣꯏꯌꯦꯕꯀꯣ ꯑꯗꯨꯗꯨꯒ ꯑꯗꯨꯏꯗꯨꯒꯤ ꯍꯟꯗꯛꯇꯤ ꯌꯥꯝ ꯂꯧꯗ꯭ꯔꯦ ꯃꯃꯥꯡꯗꯤ ꯀꯨꯟꯊ꯭ꯔꯥꯃꯨꯛ ꯂꯧꯕꯅꯦ ꯑꯗꯨꯗ ꯍꯣꯏ ꯑꯅꯤ ꯑꯍꯨꯝꯗꯤ ꯑꯗꯨꯝ ꯍꯥꯏꯗꯤ ꯑꯃꯅꯤ ꯑꯗꯨꯝ ꯁꯤꯕ ꯍꯥꯏ ꯑꯗꯨꯝ ꯃꯍꯧꯁꯥꯅ ꯌꯥꯝ ꯁꯤ ꯁꯤꯕ ꯈꯣꯠꯄꯗꯤ ꯇꯧꯗꯦꯕꯀꯣ ꯑꯗꯨꯏꯗꯨꯒ ꯀꯩ ꯍꯥꯏꯅꯤ ꯑꯗꯨꯝ ꯑꯩꯅꯁꯨ ꯈꯤꯇꯪ ꯅꯥꯔꯛꯄꯒ ꯑꯩꯗꯤ ꯌꯦꯡꯕ ꯁꯦꯕꯥ ꯇꯧꯕ ꯍꯥꯏꯗꯤ ꯇꯧꯕ ꯇꯧꯔꯗꯤ ꯑꯗꯨꯝ ꯍꯥꯏꯗꯤ ꯊꯋꯥꯏ ꯌꯥꯎꯅ ꯇꯧꯕꯗ ꯊꯕꯛ ꯑꯃ ꯇꯧꯕꯗ ꯑꯗꯨꯃꯥꯏꯅ ꯑꯣꯏꯌꯦꯕ ꯑꯗꯨꯅ ꯑꯩꯅ ꯈꯤꯇꯪ ꯅꯥꯕ ꯍꯧꯕ ꯍꯤꯗꯥꯛꯁꯤ ꯍꯦꯠꯇ ꯂꯩꯔꯒ ꯍꯤꯗꯥꯛ ꯃꯃꯜ ꯑꯇꯥꯡꯕ ꯈꯔ ꯈꯣꯛ ꯊꯥꯎꯕꯗꯤ ꯌꯥꯝ ꯊꯨꯅ ꯐꯩꯌꯦꯕꯀꯣ ꯃꯃꯜꯁꯦ ꯆ ꯆꯍꯨꯝꯒ ꯄꯤꯕ ꯆꯅꯤ ꯄꯤꯕ ꯑꯃꯒ ꯆꯥꯝꯃꯒ ꯃꯧꯗ꯭ꯔꯥ ꯄꯤꯕ ꯑꯗꯨꯃ ꯑꯗꯨꯃꯥꯏꯅ ꯃꯈꯣꯡꯒ ꯃꯣꯏꯗꯤ ꯑꯍꯥꯟꯕ ꯌꯥꯝ ꯅꯥꯒꯥꯟꯕ ꯃꯇꯝꯁꯦ ꯀꯔꯝꯕ ꯅꯥꯒꯥꯟꯕ ꯃꯇꯝ ꯑꯣꯏꯒꯦ ꯍꯥꯏꯕ ꯃꯇꯝꯗ ꯃꯆꯤꯟꯖꯥꯛ ꯁꯤꯜꯂꯛꯄꯒꯤ ꯑꯃ ꯅꯥꯔꯅꯤ ꯑꯗꯣ ꯆꯥꯛ ꯈꯔ ꯈꯔ ꯄꯤꯖꯕ ꯍꯧꯔꯛꯄ ꯃꯇꯝꯁꯦ ꯑꯁꯤꯗ ꯆꯥꯕ ꯇꯨꯡꯍꯟꯗꯕ ꯌꯥꯝ ꯇꯧꯋꯦꯕꯀꯣ ꯑꯗꯨꯗꯨꯅ ꯑꯩꯈꯣꯏꯒꯤ ꯃꯥꯒꯤ ꯑꯉꯧꯕꯒ ꯑꯁꯪꯕꯒ ꯐꯥꯏꯕꯒꯤ ꯇꯣꯉꯥꯟ ꯇꯣꯉꯥꯟꯕ ꯃꯐꯣꯟꯁꯦ ꯑꯉꯧꯕꯒꯤ ꯐꯥꯏꯕꯒꯤ ꯑꯁꯪꯕꯒꯤ ꯐꯥꯏꯕ ꯇꯣꯉꯥꯟꯅꯁꯦ ꯑꯩ ꯑꯗꯨꯝ ꯍꯤꯗꯥꯛꯁꯨ ꯆꯨꯝ ꯊꯝꯃꯤꯕꯀꯣ ꯑꯗꯨꯝ ꯈꯤꯇꯪ ꯅꯥꯔꯛꯄ ꯑꯗꯨꯝ ꯄꯤꯊꯛꯄ ꯑꯗꯨꯝ ꯐꯒ꯭ꯔꯅꯤ ꯍꯣꯏ ꯅꯣꯡꯃ ꯅꯤꯅꯤꯗꯤ ꯃꯆꯤꯟꯖꯥꯛ ꯆꯥꯗꯅ ꯎꯏꯗꯅ ꯍꯤꯛꯇ ꯁꯤꯗ ꯁꯤꯗꯧꯔꯒꯨꯝ ꯂꯥꯏ ꯈꯨꯝꯃ ꯑꯗꯨꯝ ꯂꯩꯗꯣꯏꯅꯦꯕ ꯑꯑꯗꯣ ꯅꯨꯃꯤꯠ ꯍꯨꯝꯅꯤ ꯁꯨꯕꯗꯒꯤꯗꯤ ꯑꯗꯨꯝ ꯐꯗꯣꯏꯅꯦꯕ ꯑꯉꯥꯡ ꯅꯍꯥꯟꯁꯨ ꯑꯃ ꯐꯖꯅ ꯎꯏꯔꯦ ꯂꯩꯔꯝꯃꯦꯅꯦꯕ ꯑꯗꯨ ꯑꯩꯅ ꯌꯦꯟ ꯆꯟꯃꯟꯗꯅ ꯆꯥꯗ꯭ꯔꯦ ꯍꯥꯏꯇꯥꯥꯔꯁꯨ ꯑꯩꯗꯤ ꯃꯆꯤꯟꯥꯛꯁꯦ ꯍꯦꯛꯇ ꯁꯦꯟꯁꯇ ꯇꯧꯔꯒ ꯀꯥꯞ ꯍꯥꯞꯆꯤꯜꯂꯦꯕ ꯍꯥꯏꯗꯤ ꯆꯥꯗꯔꯗꯤ ꯀꯃꯥꯏꯅ ꯀꯟꯒꯅꯤ ꯌꯦꯟꯗꯣ ꯑꯗꯨꯃꯥꯏꯅ ꯇꯧꯔꯒ ꯄꯤꯖꯔꯦ ꯈꯣꯠꯇꯅ ꯇꯧꯔꯒ ꯑꯗꯨꯝ ꯌꯥꯝ ꯁꯤꯕꯗꯤ ꯑꯣꯏꯗꯦ ꯑꯗꯨꯝ ꯍꯥꯏꯗꯤ ꯆꯥꯛ ꯅꯨꯡ ꯈꯔ ꯈꯔ ꯂꯦꯝꯃ ꯈꯣꯠꯄ ꯇꯧꯕꯁꯨ ꯅꯨꯡꯉꯥꯏꯇꯕꯒꯤ ꯑꯩꯈꯣꯏ ꯃꯥꯥꯏꯅꯁꯨ ꯈꯔ ꯁꯦꯟꯊꯣꯛ ꯑꯣꯏꯁꯤꯟꯅꯅꯕ ꯇꯧꯔ ꯂꯥꯏ ꯂꯣꯏꯕꯅꯦ ꯑꯗꯣ ꯉꯥꯅꯨꯗꯤ ꯅꯍꯥꯋꯥꯩ ꯂꯣꯏꯔꯝꯃꯦ ꯑꯗꯣ ꯉꯥꯅꯨ ꯂꯣꯏꯕꯁꯦ ꯃꯅꯛ ꯌꯥꯝ ꯀꯜꯂꯦ ꯑꯗꯨꯗꯨꯅ ꯂꯣꯏꯗꯦꯕꯀꯣ ꯑꯗꯨ ꯅꯣꯏ ꯕꯥꯕꯥꯅꯁꯨ ꯅꯍꯥꯟ ꯍꯥꯏꯍꯧꯋꯦ ꯑꯁ ꯃꯃꯥꯡꯗꯣ ꯕꯣꯏꯂꯔꯗꯣ ꯀꯌꯥꯅꯣ ꯂꯣꯏꯕꯅꯦ ꯂꯤꯁꯤꯡ ꯀꯨꯟꯅꯤꯄꯥꯥꯟ ꯑꯗꯨꯃꯥꯏꯅ ꯂꯣꯏ ꯁꯤꯗꯅ ꯃꯥꯡꯉꯦ ꯈꯣꯠꯂꯦ ꯑꯗꯩ ꯉꯥꯅꯨꯁꯨ ꯑꯗꯨꯝ ꯈꯔ ꯂꯧꯔ ꯊꯝꯕꯅꯦ ꯑꯗꯨ ꯃꯥꯅꯁꯨ ꯃꯅꯝꯁꯤ ꯅꯝꯊꯤꯕꯅꯤꯅ ꯈꯣꯠꯄꯅꯤꯅ ꯀꯪꯅꯉꯥꯏ ꯇꯧ ꯀꯪꯅ ꯇꯧꯔꯒ ꯊꯝꯅꯕ ꯍꯣꯠꯅꯔꯤꯕꯅꯤ ꯈꯣꯠꯄꯅꯦ ꯇꯧꯔꯒ ꯅꯣꯏ ꯕꯥꯅ ꯃꯆꯤꯟꯖꯥꯛꯀ ꯊꯥꯎꯋꯦꯕ ꯑꯁꯣꯝ ꯅꯥꯀꯟꯗ ꯈꯔ ꯄꯨꯡꯀꯛ ꯆꯥꯎꯕ ꯑꯃ ꯂꯩꯍꯧꯋꯦ ꯑꯗꯩ ꯑꯁꯣꯝꯅꯥꯀꯥꯟ ꯈꯔ ꯄꯤꯛꯇꯥꯛ ꯇꯧꯕ ꯃꯌꯥꯝꯁꯨ ꯂꯩꯔꯦ ꯑꯗꯨꯝ ꯑꯩ ꯁꯨꯝ ꯌꯦꯡꯉꯥꯛꯄꯗ ꯉꯥꯅꯨꯗꯣ ꯇꯔꯥꯃꯉꯥ ꯀꯨꯟ ꯑꯗꯨꯃꯥꯏꯅ ꯂꯩꯔꯝꯗꯧꯕ ꯃꯥꯜꯂꯦ ꯅꯣꯏꯒꯤꯗꯨꯀꯣ ꯍꯣꯏ ꯑꯗꯨꯝ ꯆꯥꯟꯅꯕ ꯆꯥꯟꯅꯗꯕ ꯍꯥꯏꯕꯁꯤ ꯑꯗꯨꯝ ꯂꯩꯕꯅꯦꯕꯀꯣ ꯑꯩꯈꯣꯏꯁꯨꯅꯥ ꯕꯣꯏꯂꯔ ꯂꯣꯏꯕ ꯀꯥꯟꯗ ꯕꯣꯏꯂꯔ ꯍꯦꯛ ꯂꯣꯏꯔꯕ ꯑꯩꯈꯣꯏꯗꯤ ꯑꯗꯨꯝ ꯆꯥꯟꯅꯗ꯭ꯔꯦ ꯃꯥꯃꯝ ꯆꯥ ꯍꯣꯢꯒꯤ ꯕꯣꯢꯂꯔ ꯂꯣꯏꯕ ꯀꯨꯏꯂꯔ ꯂꯣꯏꯕ ꯆꯥꯅꯑꯦꯕꯀꯣ ꯃꯣꯏ ꯑꯗꯨꯃꯥꯏꯅ ꯆꯥꯟꯅꯕ ꯑꯗꯨꯒ ꯃꯤ ꯃꯤꯒꯤ ꯆꯥꯟꯅꯕ ꯆꯥꯟꯅꯕ ꯂꯩꯌꯦꯕꯀꯣ ꯑꯗꯨꯃꯥꯏꯅ ꯇꯧꯕꯅꯦ ꯍꯣꯏ ꯌꯦꯟ ꯂꯣꯏꯕꯁꯤꯁꯨ ꯑꯗꯨꯝ ꯀꯩ ꯍꯥꯏꯅ ꯑꯗꯨꯝ ꯁꯤꯒꯟꯕ ꯈꯣꯠꯄ ꯇꯧꯕ ꯃꯤꯁꯨ ꯑꯗꯨꯝ ꯂꯩꯕꯅꯦꯕꯀꯣ
ꯍꯣꯏ ꯑꯗꯨꯅꯦ ꯑꯗꯨ ꯍꯥꯏꯔꯒ ꯑꯩꯈꯣꯏꯁꯨ ꯌꯥꯝ ꯀꯟꯅ ꯃꯃꯥꯡꯗꯒꯤꯗꯤ ꯂꯣꯏꯔꯛꯄꯗꯤ ꯑꯣꯏꯗꯦꯕꯀꯣ ꯀꯣ ꯑꯗꯨꯝ ꯑꯈꯣꯏ ꯕꯥ ꯄꯦꯟꯁꯤꯟ ꯀꯩꯀꯥ ꯁꯨꯝ ꯆꯠꯈꯤꯕꯗꯒꯤ ꯍꯥꯏꯕꯗꯤ ꯃꯣꯏꯗꯤ ꯄꯦꯟꯁꯤꯟꯁꯨ ꯑ ꯐꯪꯕ ꯑꯣꯏꯗꯦꯕꯀꯣ ꯍꯥꯏꯕꯗꯤ ꯃꯣꯏꯒꯤ ꯂꯝꯗ ꯇꯧꯔꯨꯕꯅꯤꯅ ꯄꯤꯗꯦꯕꯀꯣ ꯑꯗꯨꯒꯤ ꯁꯨꯝ ꯍꯥꯏꯗꯤ ꯃꯥꯁꯨ ꯄꯣꯊꯥꯐꯝꯗꯨꯁꯨ ꯈꯪꯗ꯭ꯔꯦ ꯍꯥꯏꯕꯗꯤ ꯉꯥꯛꯇ ꯉꯥꯎꯁꯤꯟ ꯅꯩꯗꯅꯀꯣ ꯍꯥꯟꯅꯗꯤ ꯁꯨꯝ ꯊꯕꯛ ꯆꯠꯂꯝꯃꯒ ꯇꯧꯕꯅꯤꯅ ꯑꯗꯨꯏ ꯃꯊꯛꯇ ꯁꯨꯝ ꯍꯥꯏꯕꯗꯤ ꯇꯦꯛ ꯇꯦꯛ ꯌꯥꯝ ꯀꯟꯅ ꯁꯨꯕ ꯅꯠꯇ꯭ꯔꯒꯁꯨ ꯑꯗꯨꯝ ꯄꯩꯁꯥꯁꯨ ꯈꯤꯇꯪꯗ ꯑꯣꯏꯔꯁꯨ ꯁꯨꯝ ꯊꯣꯛꯄ ꯌꯥꯅꯕ ꯍꯥꯏꯅ ꯑꯗꯨꯃꯥꯏꯅ ꯇꯧꯁꯦꯅ ꯈꯥꯇꯪ ꯍꯧꯕꯅꯦꯕꯀꯣ ꯆꯍꯤ ꯑꯅꯤ ꯃꯃꯥꯡ ꯑꯣꯏ ꯑꯃꯃꯨꯛꯀꯤ ꯃꯃꯥꯡꯗꯒꯤ ꯈꯤꯇꯪ ꯍꯧꯕꯅꯦꯕ ꯑꯩꯈꯣꯏ ꯇꯦꯛ ꯇꯦꯛ ꯁꯨꯝ ꯑꯗꯨ ꯃꯃꯥꯡꯗꯒꯤ ꯀꯩꯁꯨ ꯂꯣꯏꯗꯦꯕꯀꯣ ꯖꯤꯕ ꯃꯈꯩꯁꯦ ꯍꯥꯏꯕꯗꯤ ꯑꯗꯨꯝ ꯂꯣꯏꯔꯁꯨ ꯉꯁꯥꯏꯒꯤ ꯑꯩꯅ ꯍꯥꯏꯗꯣ ꯃꯉꯥ ꯇꯔꯨꯛ ꯀꯨꯝꯕ ꯑꯗꯨ ꯑꯗꯨꯒꯤ ꯆꯥꯡꯗ ꯑꯗꯨꯃꯥꯏꯅ ꯂꯣꯏꯌꯦꯕ ꯌꯥꯝꯅ ꯁꯨꯃꯥꯏꯅ ꯇꯔꯥ ꯁꯨꯅꯕꯨ ꯀꯩꯁꯨ ꯑꯗꯨꯃꯥꯏꯅ ꯂꯣꯏꯔꯛꯇꯦꯕ ꯌꯥꯝꯃꯕꯗ ꯇꯔꯥ ꯍꯥꯏꯗꯨꯅꯦꯕꯀꯣ ꯑꯗꯒꯤ ꯑꯗꯩ ꯉꯥꯅꯨ ꯂꯣꯏꯔꯛꯄꯁꯤꯗꯤ ꯑꯩꯅ ꯈꯪꯉꯛꯄꯗꯒꯤ ꯑꯩꯈꯣꯏꯒꯤ ꯑꯣꯏꯅꯗꯤ ꯍꯟꯗꯛꯀꯤꯁꯤꯅ ꯑꯍꯥꯟꯕꯕꯨ ꯑꯣꯏꯗꯧ ꯃꯥꯜꯂꯦ ꯉꯥꯅꯨꯒꯨꯝꯕꯁꯤꯁꯨ ꯀꯌꯥ ꯂꯣꯏꯔꯛꯇꯦꯕꯀꯣ ꯑꯩꯈꯣꯏꯗꯤ ꯍꯥꯏꯕꯗꯤ ꯈꯪꯗꯦ ꯑꯗꯨꯝ ꯃꯤꯅ ꯈꯤꯇꯪ ꯍꯥꯏꯔꯛꯄꯁꯦ ꯁꯤ ꯑꯩꯈꯣꯏꯅ ꯍꯦꯟꯅ ꯍꯦꯟꯅ ꯅꯨꯡꯉꯥꯏꯇꯕꯗꯣ ꯑꯗꯨꯃꯥꯏꯅ ꯍꯦꯛꯇ ꯇꯧꯋꯦꯕꯀꯣ ꯑꯩꯈꯣꯏꯗꯤ ꯈꯪꯗꯦ ꯑꯗꯨꯅ ꯑꯗꯨꯝ ꯃꯤꯅ ꯈꯤꯇꯪ ꯍ ꯍꯥꯏꯔꯗꯤ ꯅꯝꯊꯤ ꯈꯣꯠꯂꯤꯅ ꯍꯥꯏꯔꯗꯤ ꯑꯗꯨꯝ ꯇꯧꯕꯗꯣ ꯑꯗꯨꯝꯕꯗꯨ ꯀꯌꯥ ꯁꯨꯝ ꯆꯒꯠ ꯆꯒꯠ ꯇꯧꯅꯕꯁꯦ ꯀꯌꯥ ꯁꯨꯝ ꯍꯩꯅꯒꯟꯗꯦꯕꯀꯣ ꯑꯗꯨꯅ ꯁꯨꯝ ꯂꯣꯏꯔꯛꯇꯕꯗꯣ ꯍꯟꯗꯛꯇꯕꯨ ꯍꯥꯏꯕꯗꯤ ꯌꯦꯟꯗꯣ ꯂꯣꯏꯕ ꯌꯥꯕ ꯂꯣꯏꯔꯝꯃꯒ ꯌꯦꯟꯗꯨꯣ ꯁꯨꯝ ꯄꯛꯅꯔꯛꯇꯕꯗꯒꯤ ꯑꯃꯗꯤ ꯀ ꯌꯨꯝꯗꯤ ꯁꯨꯝ ꯂꯣꯏꯁꯦ ꯍꯥꯏꯕꯗꯤ ꯆꯥꯛ ꯇꯣꯡꯇꯕꯨ ꯂꯦꯝꯃꯁꯨ ꯈꯣꯠꯂꯁꯨ ꯑꯅ ꯁꯨꯝ ꯍꯥꯏꯕꯗꯒꯤ ꯑꯗꯨꯃꯥꯏꯅ ꯉꯥꯅꯨꯗꯣ ꯑꯃꯨꯛ ꯌꯦꯡꯕꯅꯦꯕ ꯉꯥꯅꯨꯅ ꯈꯤꯇꯪ ꯀꯟꯕ ꯃꯥꯜꯂꯦ ꯈꯣꯠꯂꯦꯅ ꯑꯗꯣ ꯉꯥꯅꯨꯕꯨꯗꯤ ꯑꯗꯨꯝ ꯆꯥꯅꯤ ꯆ ꯀꯥꯟꯅꯕ ꯃꯥꯜꯂꯦ ꯑꯩꯈꯣꯏꯒꯤ ꯑꯣꯏꯅꯗꯤꯀꯣ ꯍꯥꯏꯕꯗꯤ ꯑꯩꯅ ꯈꯪꯕꯗ ꯀꯩꯁꯨ ꯁꯤꯗꯦ ꯑꯗꯨꯝ ꯇꯔꯥ ꯂꯧꯕꯗ ꯇꯔꯥ ꯂꯩ ꯅꯤꯄꯥꯥꯟ ꯂꯗ ꯅꯤꯄꯥꯥꯟ ꯂꯩ ꯑꯗꯨꯃꯥꯏꯅ ꯇꯧꯋꯦꯕꯀꯣ ꯑꯗꯨꯒ ꯃꯣꯏꯒꯤꯅ ꯉꯁꯥꯏ ꯃꯅꯝꯗꯨꯒꯤ ꯋꯥ ꯈꯛꯇꯒꯤꯅꯦꯕꯀꯣ ꯑꯗꯨꯃꯥꯏꯅ ꯇꯧꯋꯦ ꯑꯗꯨꯒ ꯎꯝ ꯑꯗꯨ ꯑꯣꯏꯔꯦ ꯑꯗꯨꯒ ꯅꯣꯏ ꯀꯩꯅꯣꯒꯨꯝꯕꯗꯤ ꯂꯣꯏꯗꯕ꯭ꯔꯣ ꯍꯥꯏꯕꯗꯤ ꯑꯣꯛꯀꯨꯝꯕ ꯑꯗꯒꯤ ꯁꯟꯒꯨꯝꯕꯗꯤ ꯂꯣꯏꯗ꯭ꯔꯕꯣ ꯀꯃꯥꯏꯅ ꯇꯧꯒꯦ ꯑꯩꯈꯣꯏꯒꯤ ꯑꯣꯏꯅꯗꯤ ꯂꯣꯏꯗꯦꯕꯀꯣ ꯀꯨꯝꯕ ꯁꯟꯒꯨꯝꯕꯗꯤ ꯍꯥꯏꯕꯗꯤ ꯑꯗꯨꯅ ꯑꯃꯨꯛ ꯆꯥꯎꯈ꯭ꯔꯕꯅꯤꯅ ꯌꯥꯝ ꯁꯦꯟꯅꯕ ꯑꯃ ꯆꯪꯉꯛꯗꯅ ꯑꯗꯨꯅ ꯑꯗꯨꯝꯕꯗꯤ ꯂꯣꯏꯗꯦ ꯑꯗꯨ ꯅꯣꯏꯒꯤꯗꯤ ꯀꯃꯥꯏꯅ ꯇꯧꯒꯦ
ꯑꯩꯈꯣꯏꯒꯤꯀꯣ ꯍꯣꯏ ꯅꯍꯥꯟꯋꯥꯏꯗꯤ ꯑꯗꯨꯝ ꯂꯣꯏ ꯂꯣꯏꯔꯝꯃꯦ ꯉꯥꯅꯨꯁꯨ ꯂꯣꯏꯔꯝꯃꯦ ꯑꯣꯛꯁꯨ ꯂꯣꯏꯔꯝꯃꯦ ꯁꯟꯁꯨ ꯂꯣꯏꯔꯝꯃꯦ ꯃꯅꯨꯡꯗ ꯂꯝ ꯆꯥꯎꯅ ꯂꯩꯌꯦꯕꯀꯣ ꯑꯗꯨꯀꯥꯟꯗꯗꯤ ꯑꯗꯨꯝ ꯀꯩ ꯍꯥꯏꯅꯤ ꯂꯣꯏ ꯁꯨꯅꯉꯥꯏ ꯂꯣꯏꯔꯝꯕ ꯑꯩꯈꯣꯏ ꯕꯕꯥꯗꯤ ꯑꯗꯨꯝ ꯌꯥꯝ ꯄꯥꯝꯃꯦꯕ ꯑꯣꯛꯀꯤ ꯁꯦꯕꯥ ꯇꯧꯕ ꯁꯟꯒꯤ ꯁꯦꯕꯥ ꯇꯧꯕ ꯇꯧꯕ ꯑꯗꯩ ꯌꯦꯟ ꯉꯥꯗꯨꯒꯤ ꯁꯦꯕꯥ ꯇꯧꯕ ꯃꯥꯅ ꯊꯑꯣꯏꯅ ꯄꯨꯁꯤꯜꯂꯛꯇꯣꯏꯅꯦꯕ ꯌꯦꯟꯒꯥꯁꯦ ꯃꯆꯥ ꯃꯆꯥꯗ ꯑꯩ ꯃꯩꯇꯩ ꯌꯦꯟꯅꯤ ꯑꯗꯨꯅꯤ ꯑꯗꯩ ꯀꯥꯎꯅ ꯌꯦꯡꯅꯤ ꯑꯗꯨꯅꯤ ꯑꯇꯥꯡꯕꯅꯤ ꯈꯣꯠꯄꯅꯤ ꯖꯨꯔꯥꯗꯒꯁꯦ ꯆꯝꯉꯥ ꯆꯥꯝꯉꯥ ꯄꯤꯛꯀꯗ ꯄꯨꯔꯛꯇꯣꯏꯅꯦꯕ ꯑꯗꯒꯤ ꯈꯨꯟꯅꯨꯁꯨꯨꯝ ꯄꯨꯔꯛꯀꯅꯤ ꯑꯩꯈꯣꯏꯁꯦ ꯃꯥꯡꯗ ꯍꯦꯟꯐꯝ ꯂꯩꯕꯗꯣ ꯑꯗꯨ ꯍꯥꯟꯅ ꯇꯧꯔꯤ ꯀꯥꯟꯗ ꯀꯩꯗ꯭ꯔꯦꯅꯦꯕꯀꯣ ꯀꯩ ꯂꯩꯕꯗꯣ ꯈꯨꯅꯨꯁꯨ ꯂꯣꯏꯗꯣꯏꯅꯦꯕ ꯈꯨꯅꯁꯨꯠꯟꯅ ꯑꯩꯈꯣꯏꯅ ꯈꯨꯟꯅꯨ ꯂꯣꯏꯕ ꯆꯥꯅꯗꯦꯕ ꯃꯔꯨꯝ ꯀꯣꯛꯄ ꯉꯝꯗꯕꯅꯤ ꯈꯪꯗꯦ ꯑꯗꯨꯝ ꯇꯧꯔ ꯁꯤꯕ ꯑꯗꯩ ꯄꯥꯏꯊꯣꯛꯈ꯭ꯔꯒ ꯍꯟꯗꯛꯇꯒꯨꯝꯕ ꯑꯗꯨꯃꯥꯏꯅ ꯇꯧꯔꯒ ꯑꯗꯨꯝ ꯇꯧꯕꯗꯣ ꯑꯗꯨꯃꯥꯏꯅ ꯇꯧꯔꯝꯃꯦ ꯑꯗꯣ ꯑꯩꯈꯣꯏ ꯕꯥꯗꯤ ꯌꯥꯝ ꯄꯥꯝꯗꯤ ꯄꯥꯝꯖꯕꯅꯦ ꯑꯩꯅꯁꯨ ꯁꯨꯝ ꯈꯜꯂꯤꯅꯦ ꯍꯌꯦꯡ ꯀꯩꯒꯨꯝꯕ ꯑꯩꯅ ꯊꯕꯛ ꯏꯪꯈꯥꯡ ꯑꯃ ꯇꯧꯔꯒ ꯑꯗꯨꯝ ꯈꯤꯇꯪ ꯍꯥꯏꯗꯤ ꯑꯩꯒꯤ ꯃꯐꯝ ꯆꯥꯕ ꯑꯃ ꯈꯪꯉꯦ ꯍꯥꯏꯇꯥꯔꯦ ꯀꯁꯦ ꯃꯥꯥꯡꯒꯤꯁꯨꯀꯣ ꯑꯗꯨꯝ ꯊꯕꯛ ꯁꯨꯨꯔꯨꯕꯅꯤꯅ ꯊꯕꯛ ꯁꯨꯗꯕꯗꯤ ꯍꯩꯅꯔꯣꯏꯕ ꯑ ꯑꯗꯨꯣ ꯑꯗꯨꯝ ꯁꯦꯕꯥ ꯇꯧꯕ ꯈꯣꯠꯄ ꯇꯧꯕ ꯌꯣꯟꯕꯗꯣ ꯑꯗꯨꯝ ꯑꯣꯛꯀꯨꯝꯕ ꯁꯟꯒꯨꯝꯕ ꯑꯩꯈꯣꯏꯁꯨ ꯏꯪꯈꯣꯜ ꯆꯥꯎꯅ ꯂꯩꯌꯦꯕ ꯋꯥꯗ
ꯍ
ꯑꯩꯈꯣꯏ ꯁꯤꯒꯤ ꯆꯤꯡꯁꯥꯡ ꯄꯔꯦꯡ ꯂꯣꯏꯔꯛꯄꯒꯤ ꯍꯥꯏꯗꯣꯏꯔꯥ ꯃꯌꯥꯏꯋꯥꯏ ꯍꯥꯏꯗꯣꯏꯔꯥ ꯑꯗꯨꯗ ꯐꯖꯅ ꯍꯧꯖꯤꯛꯇꯤ ꯃꯩꯁꯤꯡꯁꯨ ꯐꯖꯅ ꯐꯪꯉꯕꯅꯤꯅ ꯑꯗꯨ ꯇꯧꯔꯒꯕꯨ ꯂꯩꯅꯤꯡꯉ ꯑꯗꯨꯝ ꯌꯨꯝ ꯀꯩ ꯐꯖ ꯁꯥꯕꯤꯔꯒꯀꯣ ꯑꯗꯒꯤ ꯍꯥꯏꯗꯤ ꯁꯤꯗ ꯁꯦꯕꯥ ꯇꯧꯕ ꯍꯥꯏꯁꯦ ꯑꯗꯨꯝ ꯁꯪꯗꯕ ꯈꯣꯠꯇꯕ ꯐꯠꯇꯕ ꯃꯐꯝ ꯑꯣꯏꯗꯣꯏꯅꯤꯅ ꯃꯥꯅ ꯑꯗꯨꯝ ꯑꯥꯗ ꯃꯥꯗꯤ ꯀꯩꯁꯨ ꯈꯟꯗꯕꯅꯦ ꯀꯤꯕ ꯈꯣꯠꯄ ꯀꯩꯗꯧꯕ ꯀꯩ ꯂꯩꯇꯕꯅꯦꯕꯀꯣ ꯑꯩꯗꯨꯗꯒꯤ ꯑꯗꯨꯝ ꯁꯦꯕꯥ ꯇꯧꯔ ꯂꯩꯍꯟꯕ ꯑꯗꯨꯃꯥꯏꯅ ꯂꯥꯏꯍꯡꯒꯦ ꯈꯟꯕ ꯑꯗꯨꯃꯥꯏꯅ ꯑꯗꯨꯝ ꯈꯟꯕꯨꯗꯤ ꯈꯜꯂꯤ ꯑꯣꯏꯗꯣꯏꯔꯥ ꯑꯣꯏꯗꯣꯏꯗꯔꯥ ꯈꯪꯗ꯭ꯔꯦ ꯑꯗꯨꯝ ꯊꯕꯛ ꯑꯃ ꯇꯧ ꯟꯗ꯭ꯔꯗꯤꯀꯣ ꯃꯣꯏꯁꯨ ꯑꯗꯨꯝ ꯀꯩ ꯍꯥꯏꯅꯤ ꯇꯧꯕꯐꯝꯅꯐꯝ ꯈꯪꯗꯗꯅ ꯉꯥꯎꯆꯗꯅ ꯂꯩꯗꯣꯏꯅꯦꯕ
ꯍꯣꯏ ꯑꯗꯨꯗꯤ ꯑꯣꯏꯅꯤꯗ ꯍꯥꯏꯕꯗꯤ ꯅꯪꯁꯨ ꯉꯥꯎꯁꯤꯟꯅꯕ ꯃꯤ ꯅꯠꯇꯦ ꯑꯗꯨꯝ ꯒ꯭ꯌꯥꯟꯁꯨ ꯇꯥꯏ ꯑꯗꯒꯤ ꯍꯥꯏꯗꯤ ꯌꯥꯝ ꯀꯟꯅ ꯂꯥꯏꯔꯤꯛ ꯂꯥꯏꯁꯨꯗ ꯑꯗꯨ ꯑꯗꯥ ꯇꯧꯕꯁꯨ ꯅꯠꯇꯦ ꯑꯗꯨꯝ ꯃꯃꯥꯡ ꯊꯥꯔꯒ ꯆꯠꯄ ꯉꯥꯛꯇꯅꯤꯅ ꯀ ꯅꯪ ꯉꯝꯃꯒ ꯑꯗꯨꯝ ꯍꯧꯖꯤꯛꯀꯤ ꯑꯗꯨꯃꯥꯏꯅ ꯁꯥꯕꯤꯔꯣ ꯃꯣꯏꯁꯨ ꯑꯍꯟ ꯑꯣꯏꯔꯛꯄꯗꯗꯤ ꯂꯝ ꯂꯥꯞꯅ ꯊꯕꯛ ꯆꯠꯄ ꯈꯣꯠꯄꯗꯨꯗꯤ ꯐꯔꯛ ꯇꯥꯏꯗꯅꯀꯣ ꯑꯗꯨꯒ ꯑꯗꯨꯃꯥꯏꯅ ꯁꯦꯟꯅꯍꯜꯂꯣ ꯃꯣꯏꯅꯁꯨ ꯄꯥꯝꯖꯕ ꯑꯗꯩ ꯄꯩꯁꯥꯁꯨ ꯇꯦꯛ ꯇꯦꯛ ꯊꯣꯛꯖꯔꯝꯅꯤꯅ ꯋꯥꯈꯜꯁꯨ ꯅꯨꯡꯉꯥꯏꯖꯔꯦꯗꯅꯀꯣ ꯑꯗꯒꯤ ꯌꯥꯝ ꯀꯟꯅ ꯋꯥꯅ ꯂꯥꯞꯅ ꯆꯠ ꯅꯤꯅ ꯍꯣꯏ ꯑꯗꯨꯃꯥꯏꯅ ꯑꯗꯨꯝ ꯌꯦꯡꯉꯣ ꯑꯗꯣ ꯋꯥꯔꯤꯁꯨ ꯅꯨꯡꯉꯥꯏꯔ ꯑꯗꯣ ꯑꯩꯁꯦ ꯆ ꯆꯥꯛ ꯆꯁꯦꯅ ꯍꯥꯏꯅꯔꯛꯑꯦꯕꯀꯣ ꯆꯥ ꯑꯃ ꯆꯥꯊꯣꯛꯈꯤꯒꯦꯀꯣ
ꯑꯩꯄꯔ ꯊꯝꯃꯣꯪ